ꯍꯜꯂꯣ
ꯀꯩꯗꯧꯔꯤꯅꯣ
ꯑꯦ ꯍꯤꯞꯄꯒ ꯂꯩꯌꯦ ꯂꯩꯁꯥꯕꯤ ꯀꯩꯗꯧꯔꯤꯅꯣ ꯅꯪꯗꯤ
ꯑꯩꯗꯤ ꯑꯉꯥꯡ ꯂꯩꯕꯅꯤꯅ ꯎꯄꯥꯏ ꯂꯩꯇꯦꯅꯦ ꯑꯩꯁꯨ
ꯑꯥꯏꯁ ꯀꯔꯤ ꯃꯊꯦꯟ ꯆꯥꯔꯒꯦ ꯅꯣꯏꯕꯨ
ꯉꯁꯤꯗꯤ ꯌꯦꯟ ꯂꯣꯀꯦꯜꯒꯤ ꯆꯥꯏꯅꯦ
ꯑꯦꯁ ꯌꯥꯝ ꯍꯥꯎꯋꯤꯅꯦ ꯅꯣꯏꯗꯤ ꯏꯁ ꯑꯍꯥꯎ ꯑꯍꯥꯎꯕ ꯆꯥꯔꯒ ꯌꯥꯝ ꯅꯣꯏꯔꯝꯅꯤꯍꯦ ꯁꯛꯁꯨ ꯐꯖꯔꯝꯅꯤ
ꯂꯥꯎ ꯆꯕꯒꯤ ꯌꯥꯝ ꯋꯥꯕ ꯀꯦ ꯆꯥꯕꯅꯦ ꯆꯥꯕꯤꯅꯦ ꯁꯤꯡ ꯁꯤꯡꯗꯣ
ꯑꯣ ꯑꯣ ꯁꯤꯡꯒꯤ ꯄꯥꯝ ꯑꯣ ꯀꯦꯖꯤ ꯀꯌꯥꯗꯤ ꯂꯧꯈ꯭ꯔꯦ ꯅꯥꯄꯤ ꯐꯣꯏ ꯅꯥꯄꯤ ꯐꯣꯏꯕ ꯆꯠꯂꯤꯔꯥ ꯅꯠꯇ꯭ꯔꯒ ꯁꯤꯡꯗꯣ ꯂꯧꯊꯣꯛꯄ ꯆꯠꯂꯤꯔꯣ
ꯁꯤꯡꯗꯣ ꯂꯧꯊꯣꯛꯄ ꯆꯠꯄꯅꯦ
ꯑꯣ ꯀꯦꯖꯤ ꯀꯌꯥꯃꯨꯛꯇꯤ ꯂꯧꯊꯣꯛꯈ꯭ꯔꯦ ꯀꯨꯟ ꯀꯨꯟꯊꯔꯥ ꯌꯥꯡꯈꯩ ꯆꯥꯝꯃ
ꯇꯔꯥꯅꯤ ꯕꯣꯔꯥꯗꯣ ꯕꯣꯔꯥ ꯇꯔꯥ
ꯑꯣ ꯑꯁ ꯌꯥꯝ ꯀ ꯌꯥꯝ ꯀꯜꯂꯦꯅꯦ ꯅꯣꯏꯗꯤ ꯑꯁ ꯐꯥꯔꯝ ꯌꯥꯝ ꯆꯥꯎꯔꯒ ꯂꯩꯕ꯭ꯔꯥ ꯅꯣꯏ ꯐꯥꯔꯝꯗꯣ
ꯐꯥꯝ ꯌꯥꯝ ꯌꯥꯝꯃꯦ ꯆꯥꯎꯋꯦ ꯐꯥꯝꯅ ꯆꯥꯎꯋꯦ ꯆꯥꯎꯋꯦ
ꯎꯝ ꯁꯤꯡ ꯈꯛꯇ ꯅꯠꯇ꯭ꯔ ꯀꯔꯤ ꯀꯔꯤ ꯊꯥꯏꯅꯣ ꯅꯣꯏꯗꯤ ꯑꯗꯨꯝ
ꯀꯤꯍꯣꯝ ꯑꯗꯨ ꯑꯗꯥꯁꯨ ꯂꯩꯌꯦꯅꯦ ꯍꯥꯎ ꯑꯗꯨ ꯗꯑꯗꯨ ꯂꯩꯌꯦ ꯑꯩꯈꯣꯏ ꯐꯥꯔꯝꯗ ꯅꯪꯗꯤ ꯉꯁꯤ ꯀꯗꯥꯏ ꯆꯠꯄ꯭ꯔꯥ
ꯑꯩꯗꯤ ꯉꯁꯤ ꯌꯨꯝꯗ ꯂꯩ ꯑꯩꯁꯨ ꯎꯝ ꯅꯣꯡ ꯆꯨꯕꯒꯤ ꯇꯜꯂꯦꯅ ꯑꯗꯨꯝ ꯌꯨꯝꯗ ꯂꯩ ꯍꯧꯖꯤꯛꯀꯥꯟꯗꯤ ꯂꯧ ꯂꯤꯡꯕ ꯍꯧꯗꯕꯒꯤ ꯑꯗꯨꯝ ꯌꯨꯝꯗ ꯑꯗꯨꯝ ꯂꯩꯗ
ꯅꯨꯡꯉꯥꯏꯌꯦꯅꯦ ꯅꯣꯏꯗꯤ ꯌꯨꯝꯗ ꯑꯗꯨꯝ ꯂꯩꯕꯗꯤ
ꯑꯁ ꯈꯪꯗꯦ ꯅꯨꯡꯉꯥꯏꯕ꯭ꯔꯥ ꯅꯨꯡꯉꯥꯏ ꯑꯁ ꯌꯥꯝ ꯂꯩꯕꯁꯨ ꯅꯨꯡꯉꯥꯏꯇꯦ ꯅꯣꯡ ꯆꯨꯕꯤꯅꯀꯣ ꯂꯩꯕꯗꯣ ꯅꯨꯡꯉꯥꯏꯇꯦ ꯅꯣꯡ ꯆꯨꯗ꯭ꯔꯗꯤ ꯈꯔ ꯂꯩꯕ ꯅꯨꯡꯉꯥꯏ ꯅꯣꯡ ꯆꯨꯨꯔꯗꯤ ꯐꯤꯔꯣꯜꯒꯁꯦ ꯑꯁ ꯂꯣꯏꯅ ꯀꯪꯕꯒ ꯁꯪ ꯉꯝꯗ꯭ꯔꯦ ꯅꯣꯡ ꯑꯃꯨꯛꯀ ꯇꯥ ꯑꯃꯨꯛꯀ ꯅꯨꯡꯁꯥ ꯑꯃꯨꯛꯀ ꯊꯣꯛ ꯂꯧꯊꯣꯛ ꯂꯧꯁꯤꯟꯗꯒꯤꯀꯣ ꯑꯃꯨꯛꯀ ꯐꯨꯔꯤꯠ ꯐꯤꯔꯣꯜ ꯃꯌꯥꯝꯅ ꯑꯃꯨꯛꯀ ꯃꯣꯠ ꯂꯣꯏꯅ ꯃꯣꯠꯂꯈ꯭ꯔꯦ ꯑꯃꯨꯛꯀ ꯑꯃꯨꯛꯀ ꯁꯨꯗꯣꯏꯅꯦ
ꯅꯣꯏ ꯋꯥꯁꯤꯡ ꯃꯦꯆꯤꯟ ꯂꯩꯌꯦꯅꯦ ꯀꯔꯤꯅꯣ ꯋꯥ ꯌꯥꯝ ꯋꯥꯕ ꯂꯩꯇꯦꯗ
ꯎꯝ ꯑꯗꯨ ꯑꯣꯏꯔꯁꯨ ꯑꯁ ꯃꯤ ꯌꯥꯝꯅꯤꯅꯀꯣ ꯐꯤꯔꯣꯟꯗꯣ ꯑꯁ ꯑꯗꯨꯝ ꯂꯤꯠ ꯇꯤ ꯁꯨꯕꯒꯤ ꯌꯥꯔꯦ ꯀꯪꯕ ꯉꯝꯗꯦ
ꯑꯉꯥꯡ ꯑꯅꯤꯁꯨ ꯌꯥꯎꯕꯒꯤ ꯑꯁ ꯌꯥꯗꯩ ꯑꯉꯥꯡ ꯂꯩꯕꯅꯤꯅ꯫ ꯐꯤꯔꯣꯅꯤꯇꯤ ꯁꯨꯗ꯭ꯔꯗꯤ ꯑꯃꯨꯛꯀ ꯌꯥꯗꯦ꯫ ꯍꯣꯏ ꯃꯣꯏ ꯑꯦꯛꯖꯥꯝ ꯊꯥꯅꯤꯡꯉꯥꯏ ꯂꯥꯛꯑꯦ ꯑꯗꯣ ꯑꯃꯨꯛꯀ ꯑꯗꯨꯒ ꯆꯠꯂꯅꯤ ꯏꯟꯇꯔꯚꯤꯌꯨꯒꯤ꯫
ꯅꯨꯡꯉꯥꯏꯅꯦ ꯅꯣꯏꯒꯤ ꯌꯨꯝꯗꯤ
ꯍꯌꯦꯡꯅꯦ ꯅꯪꯗꯤ ꯀꯥꯏꯆꯠꯇꯣꯏꯅꯣ ꯂꯩꯒꯗ꯭ꯔꯣ ꯑꯗꯨꯝ ꯌꯨꯝꯗ꯫
ꯂꯧ ꯆꯠꯀꯅꯤꯅꯦ ꯀꯤꯍꯣꯝ-ꯀꯤꯍꯣꯝ ꯂꯧꯕ ꯆꯠꯀꯅꯦ꯫
ꯅꯪ ꯌꯥꯝꯕ꯭ꯔꯣ ꯅꯣꯏ ꯀꯤꯍꯣꯝꯗꯣ ꯌꯥꯝ ꯄꯥꯟꯕ꯭ꯔꯣ?
ꯌꯥꯝꯃꯦ-ꯌꯥꯝꯃꯦ꯫
ꯌꯣꯟꯅꯤꯡꯉꯥꯏ ꯅꯠꯇ꯭ꯔꯒ ꯅꯣꯏ ꯆꯥꯅꯤꯡꯉꯥꯏ ꯂꯧꯕ ꯆꯠ ꯇꯣꯏꯔꯥ ꯌꯣꯟꯅꯤꯉꯥꯏ꯫ ꯑꯁ ꯑꯗꯨꯗꯤ ꯏꯁ ꯌꯥꯝ ꯐꯪꯅꯤꯍꯦ ꯄꯩꯁꯥꯗꯤ ꯐꯖꯥ- ꯐꯖꯅ ꯇꯥꯜꯂꯍꯦ꯫
ꯅꯣꯏꯗꯤ ꯀꯔꯤ ꯌꯦꯟꯁꯥꯡ ꯆꯥꯕ꯭ꯔꯦ ꯉꯁꯤ?
ꯑꯩꯈꯣꯏ ꯉꯁꯤꯁꯦ ꯃꯩꯔꯦꯟ ꯆꯥꯏ ꯑꯗꯨꯒ ꯊꯥꯡꯖꯤꯡ ꯑꯃꯦꯠꯄꯒ ꯆꯥꯏ꯫
ꯊꯥꯡꯖꯤꯡ-ꯊꯥꯡꯖꯤꯡ ꯂꯩ꯫ ꯕ꯭ꯔꯅꯦ ꯅꯣꯏ ꯊꯝꯒꯦ ꯑꯣ
ꯑꯃꯗ ꯌꯥꯡꯈꯩ ꯌꯥꯡꯈꯩꯅꯦ ꯌꯥꯝ ꯇꯥꯡꯉꯦ ꯌꯥꯝ ꯇꯥꯡꯉꯦ ꯑꯃꯗ ꯌꯥꯡꯈꯩ ꯌꯥꯡꯈꯩꯅꯦ꯫ ꯎꯁ ꯄꯣꯠ ꯈꯨꯇꯥꯡꯃꯅꯤ ꯍꯧꯖꯤꯛꯀꯥꯟ꯫ ꯑ
ꯕꯣꯜ ꯌꯦꯡꯕ꯭ꯔꯥ ꯅꯣꯏ꯫
ꯑꯩꯗꯤ ꯌꯦꯡꯗꯦ ꯌꯦꯡꯗ꯭ꯔꯁꯨ ꯖꯄꯥꯝꯕꯨꯗꯤ ꯁꯞꯄꯣꯔꯠ ꯇꯧꯋꯦ ꯑꯗꯣ
ꯑꯍꯦ-ꯍꯦ꯫
ꯅꯪꯗꯤ ꯑꯁ-ꯖꯞ-ꯑꯁ ꯅꯨꯡꯁꯤꯌꯦ ꯃꯣꯏꯗꯣ ꯑꯁ꯫ ꯀꯞꯅꯤꯡꯉꯤ ꯃꯣꯏꯒꯤ ꯚꯤꯗꯣ ꯌꯦꯡꯉꯒ ꯑꯩꯗꯤ꯫
ꯑꯁ ꯄꯤ ꯇꯥꯅꯤ ꯀꯥꯏꯅ ꯇꯧ ꯌꯦꯡꯉꯦ ꯃꯣꯏꯗꯣ ꯊꯃꯣꯏ ꯌꯥꯝ ꯁꯣꯛꯄꯗꯣ ꯌꯦꯡꯕꯨ ꯀꯥꯟꯗ ꯀꯥꯏꯁꯨ ꯅꯨꯡꯁꯤꯕ ꯐꯥꯎꯑꯅꯦ ꯃꯣꯏ ꯃꯁꯛꯇꯨ ꯌꯦꯡꯉꯒ ꯃꯣꯏ ꯀꯣꯠꯁꯨ ꯌꯥꯝ ꯃꯤꯅ ꯌꯥꯝ ꯅꯨꯡꯁꯤ꯫ ꯀꯤꯕ ꯃꯥꯜꯂꯦ ꯃꯣꯏꯁꯤꯡꯗꯣ ꯑꯁ ꯀꯥꯞꯄ-ꯀꯥꯞꯄ ꯃꯣꯏꯒꯤ ꯁꯞꯄꯣꯔꯇꯔꯁꯤꯡꯗꯣ ꯑꯁ ꯀꯞꯄꯗꯣ ꯊꯋꯥꯏ ꯅꯨꯡꯉꯥꯏꯇꯄꯒꯤ ꯑꯗꯣꯝ ꯅꯨꯡꯉꯥꯏꯇ ꯌꯦꯡꯉꯒ ꯎꯄꯥꯏ ꯂꯩꯇꯦ ꯑꯁ꯫ ꯃꯣꯏꯁꯨ ꯉꯝ-ꯉꯝꯈ꯭ꯔꯕꯅꯤꯅ꯫ ꯑꯗꯨꯝ ꯃꯣꯏꯁꯨ ꯀꯞ-ꯀꯞꯀ ꯍꯟꯈ꯭ꯔꯦ ꯌꯥꯝ ꯅꯨꯡꯁꯤꯌꯦ, ꯅꯪ ꯌꯦꯡꯕ꯭ꯔꯥꯗꯣ ꯉꯔꯥꯡꯒꯤ ꯃꯦꯠꯁꯇꯣ?
ꯌꯦꯡꯗꯦ ꯂꯩ-ꯂꯧ ꯆꯄꯒꯤ ꯀꯣꯛꯇꯣ ꯆꯤꯛꯄꯒ ꯑꯩꯗꯤ꯫
ꯑꯣ ꯉꯟꯅꯗ ꯑꯗꯨ ꯅꯪ-ꯅꯪ ꯑꯉꯥꯡꯗꯣ ꯀꯅꯥ ꯂꯧꯈ꯭ꯔꯦ ꯀꯅꯥ ꯂꯧꯔꯒ ꯂꯩꯌꯣ ꯍꯧ ꯌꯨꯝꯗ ꯄꯅꯦ ꯂꯧꯏꯔ?
ꯃꯕꯣꯛ ꯂꯧꯏꯅꯦ ꯁꯤ꯫
ꯑꯣ
ꯑꯣ ꯅꯪ ꯀꯅꯥ ꯀꯅꯥ ꯆꯠꯂꯔꯣ ꯂꯧ ꯅꯊꯟꯗ ꯆꯠꯂꯤꯔꯣ ꯅꯠꯇ꯭ꯔꯒ ꯅꯪ ꯅꯨꯄꯥꯒ
ꯑꯩꯈꯣꯏ ꯏꯆꯦꯒ ꯃꯤ ꯌꯥꯝꯃꯤꯅꯤ ꯂꯑꯣ ꯂꯧ ꯆꯠꯄꯗꯤ꯫
ꯑꯁ ꯃꯤ ꯌꯥꯝꯃꯗꯤ ꯆꯠꯄ ꯅꯨꯡꯉꯥꯏꯔꯝꯅꯤ ꯑꯗꯨꯗꯤ꯫
ꯃꯤ ꯌꯥꯝꯕꯒꯤ ꯅꯨꯡꯉꯥꯏ ꯑꯗꯨꯝ-ꯗꯤ
ꯂꯧ ꯂꯧꯗ ꯀꯩ ꯌꯦꯟꯁꯥꯡ ꯆꯥꯔꯦ ꯅꯣꯏꯗꯤ ꯑꯍꯥꯎꯕ ꯆꯥꯏꯔꯣ
ꯅ ꯆꯥꯗꯦ ꯑꯍꯥꯎꯕ ꯑꯗꯨꯅꯣ ꯕꯤꯖꯤꯁꯅꯦ ꯕꯤꯖꯤꯁꯅꯦ
ꯑꯣ ꯑꯁ ꯂꯧꯔꯗꯤ ꯄꯣꯡꯊꯣꯡ ꯊꯣꯡꯁꯨ ꯌꯥꯝ ꯍꯥꯎꯕꯅꯦ ꯑꯗꯨꯨꯝ ꯈꯨꯗꯛ ꯈꯨꯗꯛꯇ ꯍꯦꯛꯒ ꯆꯥꯕꯒꯤ
ꯎꯝ ꯁꯤꯡꯁꯨ ꯑꯗꯨ ꯑꯗꯨꯒꯨꯝꯕꯁꯨ ꯁꯦꯝꯃꯒꯦꯀꯣ ꯍꯕꯦ ꯂ ꯂꯧꯗꯗꯤ
ꯎꯝ ꯆꯤꯟꯖꯥꯛ ꯍꯥꯡꯇ꯭ꯔꯁꯨ ꯂꯧꯗꯤ ꯑꯗꯨꯝ ꯑꯗꯨꯝ ꯍꯥꯎꯋꯦ ꯂꯣꯏꯅꯃꯛ ꯄꯪꯊꯣꯡ ꯊꯣꯡꯁꯨ ꯄꯪꯇꯧ ꯇꯧꯔꯁꯨ ꯑꯗꯨꯝ ꯑꯗꯨꯝ ꯍꯥꯎꯕꯅꯦ ꯍꯌꯦꯡꯁꯨ ꯑꯃꯨꯛꯀ ꯀꯤꯍꯣꯝ ꯂꯧꯕ ꯆꯠꯇꯦ ꯑꯃꯨꯛꯀ ꯅꯣꯏ ꯈꯨꯟꯗ ꯌꯣꯟ ꯉꯥꯏꯔꯣ ꯑꯗꯨꯗꯤ ꯎ ꯀꯥꯏꯗ ꯑꯗꯨꯝ ꯅꯣꯏ ꯈꯨꯟꯗ ꯌꯣꯟꯅꯤ ꯉꯥꯏꯔ
ꯑꯩꯈꯣꯏ ꯌꯨꯝꯗꯁꯨ ꯄꯨꯔꯛꯀꯅꯤ ꯑꯗꯨꯒ ꯌꯣꯟꯁꯨ ꯌꯣꯟꯒꯅꯤ ꯎ ꯊꯗ ꯂꯦꯟꯁꯂꯥꯏ ꯂꯩꯕꯗꯣ ꯑꯗꯨꯋꯥꯏꯗ ꯌꯒꯅꯤ
ꯑꯁ ꯑꯃꯗ ꯀꯌꯥ ꯀꯌꯥꯅꯣ ꯂꯧꯗꯣꯏꯁꯅꯣ
ꯐꯣꯔꯇꯤꯔꯥ ꯐꯤꯐꯇꯤꯔ ꯑꯗꯨꯝ ꯌꯥꯎꯅꯤꯅꯦ
ꯍꯧꯖꯤꯛ ꯌꯥꯝ ꯌꯥꯝ ꯊꯣꯛꯇꯕꯒꯤꯔ ꯍꯧꯖꯤꯛꯀꯥꯟꯗ ꯊꯣꯛꯄ ꯍꯧꯅꯔꯕꯣ
ꯑꯣ ꯊꯣꯛꯄ ꯃꯇꯝ ꯅꯠꯇꯔꯣ ꯍꯧꯖꯤꯛ ꯎꯝ ꯀꯤꯍꯣꯝꯗꯣ ꯎꯝ ꯃꯃꯜꯗꯣ ꯇꯥꯡꯕ꯭ꯔꯥ ꯅꯠꯇ꯭ꯔꯒ ꯀꯩꯔꯥ ꯍꯧꯖꯤꯛꯀꯥ
ꯈꯪꯗꯦꯅ ꯌꯥꯝ ꯌꯥꯝꯕꯒꯤꯀꯣ
ꯑꯥ
ꯍꯣꯁꯦꯜꯗ ꯄꯤꯔꯗꯤ ꯑꯩꯈꯣꯏꯒꯤꯗꯤ ꯃꯥꯟꯈ꯭ꯔꯤꯅꯦ ꯑꯃ ꯑꯃꯈꯛꯇꯪ ꯌꯣꯟꯕꯗꯤ ꯐꯩ ꯍꯥꯏꯕ
ꯑꯣ ꯑꯗꯨꯗꯤ ꯑꯃ ꯑꯃꯈꯛꯇ ꯌꯣꯜꯂꯨ ꯅꯣꯏꯒꯤ ꯀꯤꯍꯣꯝ ꯐꯥꯔꯝꯗ ꯌꯥꯝ ꯆꯥꯎꯕ꯭ꯔꯣ ꯀꯌꯥꯃꯨꯛ ꯊꯥꯕ꯭ꯔꯥ ꯍꯥꯏ ꯆꯥꯝꯃ ꯆꯅꯤ ꯑꯗꯨꯝ ꯊꯥꯕ꯭ꯔꯥ ꯀꯌꯥꯃꯨꯛꯇꯤ ꯊꯥꯕ꯭ꯔꯥꯅꯣꯏ
ꯑꯩꯈꯣꯏꯒꯤ ꯐꯥꯔꯝꯗꯤꯀꯣ ꯋꯥꯟ ꯊꯥꯎꯖꯟ ꯑꯗꯨꯒꯨꯝꯕ ꯊꯥꯏꯅꯦ ꯀꯤꯍꯣꯝꯗꯤ ꯌꯥꯝꯃꯤ
ꯑ ꯂꯤꯁꯤꯡ ꯑꯃꯒꯨꯝꯕ ꯑꯁ ꯑꯗꯨꯗꯤ ꯌꯥꯝ ꯆꯥꯔꯝꯔꯒꯤ ꯂꯧꯗꯣ ꯆꯤꯡ ꯑꯃ ꯑꯣꯏꯔꯝꯅꯤ ꯅꯣꯏ ꯊꯥꯏꯗꯣ
ꯑꯗꯨꯒꯤ ꯌꯨꯝꯗ ꯂꯩꯇ꯭ꯔꯦ ꯂꯥꯎ ꯑꯗꯨꯝ ꯆꯠꯈꯔꯦꯅꯦ
ꯏꯁ ꯊꯕꯛ ꯀꯟꯕꯩꯅꯦ ꯊꯕꯛ ꯀꯝꯕꯅ ꯑꯁꯤ ꯐꯕꯅꯦ ꯆꯥꯕ ꯐꯪꯉꯦ ꯊꯕꯛ ꯀꯟꯕ ꯅ ꯊꯕꯛꯀꯟꯗꯕꯁꯤꯡꯅ ꯆꯥꯕ ꯐꯪꯗ꯭ꯔꯦ ꯂꯩꯔꯒ ꯆꯥꯔꯦ
ꯑꯩꯗꯤ ꯎꯄꯥꯏ ꯂꯩꯇ꯭ꯔꯦꯅꯦ ꯆꯤꯡꯗ ꯂꯩꯕꯒꯤꯀꯣ
ꯎꯝ ꯏꯁꯤꯡꯅ ꯂꯩꯕ ꯍꯦꯟꯅ ꯅꯨꯡꯉꯥꯏꯗ ꯇꯝꯄꯥꯛꯇ ꯂꯩꯕ ꯁꯔꯨꯛꯇꯤ ꯇꯝꯄꯥꯛꯇꯤ ꯂꯩꯕ ꯉꯥꯛꯇ ꯑꯣꯏꯕꯒꯤ ꯏꯁꯤꯡ ꯂꯩꯔꯅꯤ ꯀꯩꯀꯩ ꯂꯣꯏ ꯂꯩꯗꯨꯝꯅꯤ ꯆꯤꯡꯗ ꯂꯩꯕꯅ ꯍꯦꯟꯅ ꯅꯨꯡꯉꯥꯏ ꯅꯨꯡꯉꯥꯏꯒꯅꯤ ꯀꯔꯤꯔꯣ
ꯃꯥ ꯑꯁꯪꯁꯨ ꯍꯦꯡꯕ ꯐꯪꯉꯦ ꯑꯗꯨꯝ ꯑꯍꯥꯎ ꯑꯍꯥꯎꯕꯁꯨ ꯆꯥꯕ ꯁꯪ ꯐꯪꯉꯦ ꯌꯥꯝ ꯐꯩꯌꯦꯅ ꯅꯣꯏ ꯅꯣꯏꯗꯤ ꯂꯧ ꯁꯨꯗ꯭ꯔꯣ ꯇꯝꯄꯥꯛ ꯂꯧꯗꯣ ꯂꯤꯡꯅꯤꯡꯉꯥꯏꯔꯣ ꯄꯝꯐꯦꯟ ꯇꯧꯕ꯭ꯔꯥ ꯅꯣꯏꯗꯤ
ꯄꯝꯐꯦꯟ ꯄꯝꯐꯦꯟ ꯇꯧꯕ ꯂꯣꯏꯈ꯭ꯔꯦꯅꯦ ꯅꯣꯏꯗꯤ
ꯑꯩꯈꯣꯏ ꯈꯔ ꯂꯤꯡꯒꯅꯤ ꯅꯤꯡꯊꯧꯀꯥ ꯅꯨꯃꯤꯠꯇ ꯈꯔ ꯂꯤꯡꯒꯅꯤ
ꯅꯪꯁꯨ ꯆꯠꯂꯗꯔ
ꯎꯝ ꯑꯩ ꯁꯩ ꯆꯠꯀꯅꯤ
ꯂꯤꯡꯕ ꯍꯩꯕ꯭ꯔꯥꯅꯦ ꯅꯪꯗꯤ
ꯏꯁ ꯍꯩꯌꯦꯗ ꯂꯧꯗꯤ ꯅꯣꯏꯗꯤ ꯐꯣꯠꯂꯕꯣ ꯑꯃꯨꯛꯀ ꯄꯝꯐꯦꯟꯗꯣ ꯐꯣꯠꯇ꯭ꯔꯤ
ꯊꯣꯠꯇ꯭ꯔꯤꯌꯦ ꯌꯥꯝ ꯊꯕꯛ ꯌꯥꯝ ꯂꯩꯅꯦ ꯑꯁ ꯋꯥꯠꯂꯤꯌꯦ
ꯑꯦꯁ ꯅꯪ ꯑꯗꯨꯗꯤ ꯑꯁ ꯌꯨꯝ ꯂꯩꯕꯁꯦ ꯁꯪꯉꯣꯏꯅꯦ ꯑꯗꯨꯗꯤ ꯂꯧ ꯂꯧ ꯆꯠꯂꯤꯅꯦꯍꯦ
ꯇꯦ ꯆꯤꯡꯗ ꯐꯥꯔꯝꯗ ꯆꯠꯒꯅꯤ ꯂꯧ ꯑꯗꯣ
ꯎꯝ
ꯂꯤꯡꯕꯗ ꯆꯠꯀꯅꯤ ꯌꯥꯝ ꯋꯥꯏ ꯊꯕꯛ ꯂꯩ ꯑꯩꯈꯣꯏꯗꯤ
ꯑꯁ ꯅꯪ ꯊꯕꯛ ꯌꯥꯝ ꯀꯜꯂꯦꯍꯦ ꯅꯪꯗꯤ
ꯃꯧ ꯑꯣꯏꯕꯅꯤꯅ ꯎꯄꯥꯏ ꯂꯩꯇ꯭ꯔꯤꯅꯦ ꯅꯪꯗꯤ ꯌꯥꯝ ꯅꯨꯡꯉꯥꯏꯌꯦ ꯅꯣꯏꯗꯤ
ꯏꯁ ꯅꯨꯡꯉꯥꯏꯇꯦ ꯅꯨꯡꯉꯥꯏꯇꯦ ꯅꯣꯏꯁꯨ ꯅꯣꯏꯁꯨ ꯅꯨꯡꯉꯥꯏꯕꯒꯤ ꯃꯍꯥꯎ ꯑꯃ ꯂꯩ ꯑꯩꯈꯣꯏꯁꯨ ꯅꯨꯡꯉꯥꯏ ꯃꯍꯥꯎ ꯑꯃ ꯂꯩ ꯇꯣꯡꯉꯟ ꯇꯣꯡꯉꯟ ꯂꯦ ꯃꯍꯥꯎꯗꯣ ꯂꯩꯁꯥꯕꯤꯒꯤ ꯃꯍꯥꯎ ꯑꯃ ꯑꯥ
ꯆꯤꯡꯗꯨꯗꯣ ꯁꯀꯨꯜꯗ ꯀꯌꯥꯗ ꯀꯥꯒꯅꯤ
ꯑꯁ ꯈꯪꯗꯦ ꯀꯌꯥ ꯆꯠꯇꯨꯗꯦ ꯀꯌꯥ ꯆꯠꯇꯂꯨꯅꯣ ꯈꯪꯗꯦ ꯍꯧꯖꯤꯛꯇ
ꯅꯪ ꯅꯪꯅꯦ ꯇꯨꯝꯃꯒ ꯂꯩꯔꯣ ꯀꯩꯗꯧꯔꯤꯅꯣ
ꯑ ꯌꯥꯝ
ꯑꯥ ꯅꯆꯥꯅꯨꯄꯤꯁꯦ ꯆꯥꯎꯔꯔꯕꯅꯤꯍꯦ ꯑꯗꯣ
ꯆꯔꯝꯃꯦ
ꯀ꯭ꯂꯥꯁ ꯀꯌꯥ ꯀꯥꯔꯒꯦ ꯃꯥꯗꯣ ꯀ꯭ꯂꯥꯁ ꯋꯥꯟ ꯇꯨ
ꯏꯁꯃꯥꯗꯤ ꯀꯖꯤꯅꯦ
ꯑꯣ ꯆꯍꯤ ꯃꯉꯥ ꯑꯕꯨꯡꯕ ꯁꯨꯔꯝꯗꯕ ꯑꯗꯨꯗꯤ ꯃꯉꯥ
ꯎꯝ ꯃꯉꯥꯅꯤ ꯃꯉꯥ ꯌꯧꯒꯅꯤ
ꯑꯣ ꯑ ꯃꯆꯤꯟ ꯌꯥꯝ ꯍꯩꯔꯝꯅꯦ ꯑꯗꯨꯗꯤ
ꯑꯁ ꯌꯥꯗ꯭ꯦꯅꯦ ꯑꯩꯈꯣꯏ ꯑꯩꯕꯨ ꯄꯪꯍꯥꯏ ꯍꯥꯏ ꯄꯪ ꯇꯧ ꯇꯧꯋꯤꯅꯦ
ꯅꯪꯕꯨ ꯉꯝꯂꯝꯕꯅꯤꯀꯣ ꯃꯥꯗꯣ ꯑꯁ
ꯉꯝꯃꯦ ꯌꯥꯗ꯭ꯔꯔꯤꯅꯦ ꯃꯑꯣꯡꯗꯤ ꯌꯥꯝ ꯍꯩꯕꯒꯤꯀꯣ
ꯑꯁ ꯍꯧꯖꯤꯛꯀ ꯑꯉꯥꯡꯁꯤꯡꯁꯦ ꯑꯩꯁ ꯌꯥꯝ ꯁꯦꯡꯈ꯭ꯔꯦ
ꯆꯄꯦ ꯆꯄ ꯌꯥꯝ ꯌꯥꯝ
ꯃꯥꯗꯤ ꯀꯥꯞꯇ꯭ꯔꯣ ꯅꯪ ꯂꯥꯎꯖꯕꯒꯤ
ꯑꯦ ꯀꯞꯗꯦ ꯑꯩꯅ ꯏꯍꯣꯝ ꯑꯗꯨ ꯑꯗꯥ ꯎꯝ ꯎꯔꯛꯀꯅꯤ ꯍꯥꯏꯕꯗꯣ ꯃꯥꯗꯤ ꯌꯥꯝ ꯍꯔꯥꯎꯏꯅꯦ
ꯑꯗꯨ ꯑꯣꯏꯔꯗꯤ ꯐꯅꯗ꯭ꯔꯗꯤ ꯑꯁ ꯅꯪ ꯂꯧ ꯂꯧ ꯑꯗꯨꯝ ꯆꯠꯄꯒꯤ ꯃꯥꯗꯣ ꯅꯪ ꯆꯠꯂꯝꯗꯥꯏꯗ ꯀꯥꯞꯂꯝꯕ꯭ꯔꯣ ꯑꯗꯨꯗꯤ ꯑꯁ ꯌꯥ
ꯀꯥꯞꯇꯄꯅ ꯌꯥꯝ ꯐꯩꯅꯦ ꯑꯩꯅ ꯏꯆꯥ ꯅꯨꯨꯄꯤꯗꯤ ꯅꯪ ꯌꯥꯝ ꯅꯨꯡꯉꯥꯏꯔꯝꯅꯦ ꯑꯗꯨ ꯅꯨꯆꯥ ꯅꯨꯄꯤ ꯀꯞꯇ꯭ꯔꯗꯤ ꯊꯕꯛ ꯆꯠꯂꯝꯗꯥꯏꯗ
ꯑꯣ ꯃꯣꯏꯗꯤꯗꯤꯔ ꯀꯌꯥꯗꯒ ꯁꯀꯨꯜ ꯃꯣꯏ ꯁꯨꯇꯤꯔꯥ
ꯁꯤꯅꯦ ꯃꯣꯏꯗꯤ ꯀꯣ ꯗꯦꯠ ꯃꯥꯄꯜ ꯑꯗꯨꯝ ꯗꯦꯠ ꯃꯥꯄꯜ ꯑꯗꯨꯋꯥꯏꯗ ꯀꯥꯒꯅꯤ ꯍꯥꯏꯅꯤ
ꯑꯣ ꯑꯗꯨꯗꯤ ꯑꯁ ꯁꯨꯇꯤꯁꯦ ꯂꯣꯏꯗꯣꯏꯔꯤꯅꯦ ꯑꯗꯨꯗꯤ ꯃꯀ ꯁꯀꯨꯜ ꯀꯥꯔꯗꯅ ꯁ꯭ꯀꯨꯜ ꯀꯥꯏ ꯅꯪ ꯑꯃꯨꯛꯀ ꯋꯥꯗꯣꯏꯅꯤꯍ ꯁ꯭ꯀꯨꯜ ꯅꯪꯅꯤꯡꯉꯥꯏ ꯂꯧ ꯆꯅꯤꯡꯉꯥꯏ ꯏꯃꯨꯡ ꯃꯅꯨꯡ ꯇꯧꯅꯤꯡꯉꯥꯏ ꯈꯣꯠꯅꯉꯥꯏ ꯑꯁ
ꯌꯥꯝ ꯑꯁꯦ ꯌꯥꯝ ꯂꯩꯅꯦ ꯏ ꯁꯤ ꯅꯨꯄꯤꯕꯨ ꯏꯆꯥ ꯅꯨꯨꯄꯤꯕꯨ ꯂꯧꯕ ꯃꯤꯁꯨ ꯂꯩꯇꯦ ꯑꯗꯨꯒꯤꯀꯣ ꯑꯩꯗꯤ ꯋꯥꯏ
ꯑꯣ ꯁꯨꯇꯤ ꯊꯥꯔꯝꯗꯥꯏꯗ ꯅꯪ ꯑꯃꯨꯛꯀ ꯂꯧꯕ ꯆꯠꯂꯔꯣ
ꯎꯝ ꯃꯥꯕꯨ ꯀꯥꯔꯗꯤ ꯑꯩ ꯌꯨꯝ ꯑꯗꯨꯝ ꯌꯨꯝ ꯂꯩꯒꯅꯤꯅꯦ
ꯃꯊꯟꯇ ꯌꯨꯝ ꯂꯥꯛꯄ ꯍꯩꯇꯦ ꯃꯥ ꯂꯥꯞꯄꯒꯤꯔꯣ ꯅꯣꯏ ꯅꯣꯏ ꯌꯨꯝꯒ ꯁ꯭ꯀꯨꯜꯗꯣ
ꯍꯥꯞꯄꯤ ꯑꯩꯈꯣꯏꯒꯤ ꯎꯝ ꯌꯨꯝꯒꯥ ꯁ꯭ꯀꯨꯗꯣ ꯑꯥ ꯃ ꯊꯥꯛꯇꯅꯦ ꯑꯗꯨꯒꯤ